ꯇꯥꯏꯌꯦ ꯇꯥꯏꯌꯦ ꯇꯥꯕ꯭ꯔꯣ ꯇꯥꯏ ꯇꯥꯏ ꯌꯥꯝ ꯁꯦꯡꯅ ꯇꯥꯏ
ꯎꯝ
ꯃꯥ ꯏꯁꯤꯡ ꯂꯤꯇꯔ ꯖꯥꯔ ꯑꯗꯨꯅꯦ ꯍꯥꯏꯕ ꯖꯥꯔꯗꯨꯅꯦ ꯑꯩꯅꯅꯦ ꯑꯗꯨ ꯖꯥꯔꯗꯣ ꯃꯥ ꯃꯥꯈꯥꯗꯩꯅꯥꯅꯦ ꯁꯤꯕꯣꯡ ꯊꯥꯡꯒꯠꯂꯛꯏꯅꯦ
ꯇꯣꯝꯕꯤꯗꯩ ꯂꯩ ꯑꯗꯣ ꯑꯩꯅ ꯍꯥꯏꯗꯤ ꯇꯣꯝꯕꯤꯗꯩ ꯂꯩꯕ ꯌꯥꯗꯕ꯭ꯔꯥ ꯎꯝ
ꯌꯥꯏꯌꯦꯕ ꯑꯗꯨꯏꯗꯨꯅ ꯀꯩꯅꯣ ꯑꯣꯏꯗ꯭ꯔꯣ ꯐꯤꯐꯇꯤ ꯐꯤ ꯑꯗꯣ ꯑꯩꯈꯣꯏꯅ ꯇ꯭ꯋꯦꯟꯇꯤ ꯑꯣꯏꯌꯦꯕ ꯑꯁꯤ ꯃꯣꯏ ꯍꯥꯟꯕꯗꯨꯗꯩ ꯍꯥꯟꯕꯗꯨꯅ ꯑꯗꯨꯗꯨꯒꯤ ꯑꯗꯩ ꯑꯣꯏꯅꯥ ꯂꯕꯅꯤꯗꯥ ꯈꯣꯏꯗꯤ ꯑꯗꯨꯝ ꯂꯧꯔꯦꯕ ꯅꯍꯥꯟ ꯖꯥꯔ ꯑꯃ
ꯅꯪꯅ ꯍꯥꯋꯥ ꯒꯥꯔꯤꯒꯤ ꯀꯩꯅꯣꯗꯨ ꯂꯩꯕ ꯑꯗꯨꯅ ꯌꯥꯕꯩꯅꯤ ꯑꯣ ꯅꯪꯅꯥ ꯆꯠꯊꯣꯛ ꯆꯠꯁꯤꯟꯒꯤ ꯄꯣꯠ ꯇꯣ ꯈꯔ ꯍꯣꯡꯕ ꯑꯗꯨꯅꯅꯦ ꯍꯥꯏꯕ ꯇ꯭ꯋꯦꯟꯇꯤꯗꯥ ꯇꯧꯔꯤꯗꯣ
ꯑꯣꯍꯣ ꯑꯗꯨꯒꯤ ꯑꯣꯍꯣꯏ ꯑꯗꯨ ꯑꯌꯥꯝꯕꯥ ꯑꯗꯨꯅꯦ ꯑꯩꯗꯤ ꯍꯧꯖꯤꯛꯇꯨ ꯁꯤꯗꯧꯔꯝꯃꯦ ꯍꯥꯏꯗꯤ ꯑꯥꯢꯌꯣ ꯃꯈꯥꯗꯩ ꯊꯥꯡꯒꯠꯂꯛꯄꯗ ꯁꯤ ꯌꯧꯈꯩ ꯆꯥꯔꯖꯁꯤ ꯄꯝꯃꯦ ꯍꯥꯏꯔꯛ ꯀꯥꯛꯑꯦ ꯊꯥꯡꯒꯠꯂꯛꯄ ꯏꯃꯥ ꯈ꯭ꯋꯥꯡ ꯂꯥꯏ ꯇꯦꯛꯇꯕꯩ ꯇꯧꯔꯦ ꯑꯩ ꯁꯤꯔꯦ ꯋꯥꯕꯅ
ꯎ ꯑꯁ ꯏꯕꯦꯝꯃꯥ ꯃꯥ ꯑꯩꯅꯦ ꯉꯔꯥꯡꯗꯨꯁꯨꯅꯦ ꯈꯪꯕ꯭ꯔꯥ ꯅꯣꯏ ꯅꯣꯏ ꯐꯨꯠꯕꯣꯜ ꯌꯦꯡꯉꯅꯤ ꯍꯥꯏꯔꯝꯃꯗ꯭ꯔꯥ ꯑꯗꯩ ꯑꯩꯁꯦ ꯐꯣꯟꯁꯤ ꯌꯦꯡꯉꯦ ꯌꯦꯡꯉꯦ ꯃꯤꯠꯇꯨ ꯁꯨꯝ ꯁꯤꯡꯒꯠꯂꯛ ꯁꯨꯝ ꯁꯤꯡꯒꯠꯂꯛ ꯁꯨꯡꯇꯨꯝ ꯇꯨꯝꯗ꯭ꯔꯦ ꯄꯨꯡ ꯃꯔꯤ ꯇꯥꯊꯣꯛꯈꯔꯦ ꯐꯣꯟ ꯌꯦꯡꯕꯗ
ꯏꯃꯥ ꯏꯃꯥ ꯉꯝꯃꯦ ꯉꯝꯃꯦ ꯅꯪ ꯃꯤꯠꯇꯨ ꯅꯪ ꯃꯤꯠꯇꯨ ꯋꯥꯍꯟꯒꯅꯨ ꯌꯥꯝꯅ
ꯑꯩ ꯃꯤꯠꯁꯦ ꯀꯌꯥꯝ ꯊꯤꯅ ꯐ꯭ꯔꯦꯁ ꯑꯣꯏ ꯈꯪꯕ꯭ꯔꯥ ꯑꯍꯤꯡꯗꯨꯗ ꯁꯨꯛ ꯇꯨꯝ ꯍꯦꯛ ꯇꯨꯝꯅꯤꯡꯗꯕ ꯑꯩꯗꯨ ꯇꯨꯝꯅꯤꯡꯗꯕꯩꯅꯦꯕ ꯑꯩꯩꯅ ꯐꯣꯟ ꯌꯦꯡꯉꯤꯗꯣ ꯇꯨꯝꯖꯤꯜꯂꯣꯗꯨ ꯌꯥꯗ꯭ꯔꯕꯥ ꯈꯪꯕ꯭ꯔꯥ ꯑꯗꯩ ꯃꯔꯤ ꯃꯈꯥꯏ ꯇꯥꯔꯛꯑꯕꯅꯤ ꯑꯩꯁꯦ ꯕꯣꯜ ꯑꯃꯨꯛ ꯌꯦꯡꯅꯤꯡꯉꯛꯑꯦꯕ ꯈꯪꯕ꯭ꯔꯥ ꯐ꯭ꯔꯤꯒꯤ ꯋꯦꯕꯁꯥꯏꯠꯁꯦ ꯊꯤꯕꯗ ꯊꯤꯕꯗ ꯊꯤꯕꯗ ꯁꯨꯛꯐꯪ ꯐꯪꯗ꯭ꯔꯥꯕ ꯈꯪꯉꯥꯕꯥ ꯕꯣꯜꯁꯤ ꯌꯦꯡꯅꯤꯡꯉꯦ ꯑꯗꯨ ꯌꯦꯡꯅꯤꯡꯉꯥ ꯂꯦꯛꯑꯥ ꯇꯣꯛꯑꯦꯗꯣ ꯑꯩ ꯌꯦꯡꯕ ꯐꯪꯗ꯭ꯔꯦ ꯃꯣꯏ ꯐ꯭ꯔꯤꯗ ꯁꯥꯟꯅꯕ ꯂꯥꯏꯐꯇꯣ ꯑꯩ ꯊꯤ ꯐꯪꯗ꯭ꯔꯦ
ꯃꯣꯏ ꯂꯤꯡꯇꯣ ꯑꯩ ꯍꯥꯏꯕꯤꯔꯛꯀꯦ ꯑꯗꯨꯗꯨꯒ ꯌꯦꯡꯉꯣ ꯑꯗꯨꯒ ꯑꯥ ꯅꯪꯗꯣ ꯀꯣꯛ ꯌꯦꯡ ꯉꯔꯥꯡꯗꯣ ꯑꯩꯈꯣꯏꯁꯨꯅꯦ ꯀꯩꯅꯣꯗꯣ ꯑꯃ ꯄꯨꯡ ꯍꯣꯏ ꯑ ꯔꯤ ꯃꯈꯥꯏꯗꯩꯔ ꯑꯍꯨꯝ ꯃꯈꯥꯏꯗꯔ ꯑꯃ ꯍꯧꯅꯤ ꯍꯥꯏꯗ꯭ꯔꯣ ꯑꯃꯅ ꯃꯔꯤ ꯃꯈꯥꯏꯗꯩꯔ ꯀꯩꯅꯣ ꯑꯗꯨꯏꯗꯣ ꯌꯦꯡꯁꯦꯅ ꯍꯥꯏꯅꯩꯑꯕ ꯑꯗꯨꯒ ꯑꯗꯨꯝ ꯍꯣꯏ ꯊꯦꯡ ꯇꯨꯝꯕꯗꯨꯖꯨ ꯑꯗꯨꯝ ꯄꯨꯡ ꯑꯅꯤ ꯇꯥꯔꯦꯗꯅ ꯑꯩꯈꯣꯏꯅ ꯇꯨꯝꯀꯟ ꯇꯨꯝꯀꯥꯟꯗ ꯍꯥꯏ ꯕꯣꯜꯗꯨ ꯂꯣꯏꯔꯒ ꯑꯗꯨꯏꯗꯨꯅꯅꯦ ꯑꯗꯨꯝ ꯍꯧꯒꯠꯅꯗ꯭ꯔꯦ ꯄꯤꯀꯞ ꯑꯃꯕꯣꯡ ꯊꯣꯛꯇ꯭ꯔꯦ ꯃꯔꯛꯇ ꯅꯨꯃꯤꯠ ꯃꯤꯀꯞ ꯊꯣꯛꯂꯛꯀꯥꯟꯖꯤꯗꯅꯅꯦ ꯄꯨꯡꯁꯦ ꯇꯔꯨꯛ ꯃꯈꯥꯏ ꯇꯔ ꯂꯩꯔꯝꯃꯦꯕ ꯑꯗꯨꯗꯨꯅ ꯕꯣꯜꯗꯨꯗꯤ ꯂꯣꯏꯈ꯭ꯔꯦꯗꯅ ꯑꯗꯨꯀꯥꯟꯗꯗꯤ ꯑꯗ ꯁ꯭ꯇꯦꯇꯁ ꯑꯣꯏꯅ ꯌꯦꯡꯉꯦ ꯑꯩꯈꯣꯏꯗꯤ ꯕꯣꯁꯁꯤ ꯀꯥꯏ ꯀꯥꯗꯦ
ꯑꯩꯁꯨ ꯁ꯭ꯇꯦꯇꯁꯇ ꯑꯌꯥꯝ ꯌꯦꯡꯕꯅꯤꯗ ꯑꯗꯨꯅ ꯑꯩꯗꯣ ꯄꯨꯡ ꯑꯗꯩ ꯃꯔꯤ ꯃ ꯈꯥꯏ ꯃꯉꯥ ꯃꯈꯥꯥꯏꯕꯧꯁꯤ ꯀꯣ ꯑꯩꯖꯦ ꯌꯨ ꯇꯨꯕ ꯇ ꯑꯃꯨꯛ ꯌꯦꯡꯉꯦ ꯍꯦꯛꯇ ꯊꯤꯕꯖꯤ ꯊꯤꯕꯖꯤ ꯑꯩꯒꯤꯖꯦ ꯑꯣꯠꯄ ꯌꯥꯕ ꯑꯣꯠꯂꯦ ꯑꯗꯨꯗꯨꯒꯅꯦ ꯐꯪꯃꯜꯂꯛꯇꯗꯅ ꯄꯨꯡ ꯇꯔꯨꯛ ꯑꯗꯨꯋꯥꯏꯗꯅꯤꯀꯣ ꯑꯩ ꯇꯨꯝꯃꯤꯖꯦ ꯑꯗꯣ ꯃꯥ ꯄꯜꯖꯤꯗ ꯍꯦꯛꯇ ꯄ꯭ꯔꯤꯊꯤꯕꯤꯒꯤ ꯃꯤꯁꯀꯣꯜ ꯃꯌꯥꯝꯁꯤꯅ ꯀ꯭ꯂꯥꯁꯁꯤ ꯆꯠꯀꯗ꯭ꯔꯅ ꯍꯪꯕꯒꯤꯕ ꯈꯣꯏꯗꯧ ꯋꯥ ꯂꯪꯈꯠꯂꯦ ꯇꯥꯥꯔꯦ ꯆꯠꯅꯤꯡꯗꯕꯅ ꯍꯥꯏꯕ ꯑ ꯈꯪꯗꯦ ꯑꯦꯛꯖꯥꯝ ꯅꯨꯃꯤꯠ ꯐꯥꯎ ꯇꯥꯛꯇꯣꯔꯤꯕ꯭ꯔ ꯈꯪꯗꯦ ꯑꯣꯖꯥꯅꯦꯅ ꯈꯨꯄꯥꯛꯅ ꯊꯥꯖꯤꯟꯒꯤ ꯄꯦꯜꯂꯔꯣꯏꯗꯕꯅꯤ ꯇꯥꯛ
ꯑꯁ ꯑꯁ ꯑꯁ ꯌꯥꯝ ꯅꯥꯗꯣꯏ ꯃꯥꯜꯂꯦ ꯅꯪꯒꯤꯗꯣ
ꯌꯥꯝ ꯅꯨꯡꯁꯤꯗꯦ ꯍꯥꯏꯕ
ꯌꯥꯝ ꯐꯣꯔꯁꯇꯨ ꯌꯥꯝ ꯀꯜꯂꯦ ꯍꯥꯏꯕ ꯅꯍꯥꯟꯒꯤ
ꯃꯌꯥꯝꯁꯤꯅ ꯇꯧꯏꯖꯦ ꯃꯥꯖꯦ ꯑꯩꯈꯣꯏ ꯈꯤꯇꯪ ꯃꯔꯨ ꯑꯣꯏꯕꯖꯦ ꯃꯌꯥꯝꯁꯤꯗ ꯌꯥꯝ ꯍꯪꯖꯅꯤꯡꯕ ꯍꯪꯕꯗꯤ ꯉꯝꯗ꯭ꯔꯕ ꯃꯥꯏ ꯃꯁꯛꯁꯤꯗꯀꯣ ꯑ ꯌꯨꯅꯤꯠꯁꯦ ꯇꯥꯛꯄ ꯂꯣꯏꯗꯃꯩꯗꯣ ꯑꯩꯈꯣꯏꯅ ꯍꯥꯏꯅꯤꯡꯕꯁꯦ ꯁꯥꯔꯅ ꯇꯥꯛꯄꯗꯨ ꯈꯇꯪ ꯄꯥꯔꯒꯦꯒꯥꯏꯁꯦ ꯌꯥꯝ ꯍꯩꯖꯅꯤꯡꯕ ꯍꯥꯏꯕꯅ ꯉꯝꯗ꯭ꯔꯕ ꯃꯥꯏ ꯃꯁꯛꯁꯦ ꯎꯕꯗ ꯑ ꯁꯥꯔ ꯇꯥꯛꯄ ꯂꯣꯏꯗ꯭ꯔꯤ ꯍꯥꯏꯔꯣꯝꯅꯤꯅ ꯃꯤꯗꯤ ꯀ꯭ꯂꯥꯁ ꯇꯧꯒꯦ ꯑꯗꯨꯝ ꯍꯥꯏꯔꯛ ꯇꯥꯕ ꯇꯥꯛꯄꯗꯨꯣ ꯂꯣꯏꯗ꯭ꯔꯕꯅꯤꯅ ꯑꯗꯨꯅ ꯍꯧꯖꯤꯛ ꯍꯧ ꯀ꯭ꯂꯥꯁ ꯇꯨ ꯆꯠ ꯑꯁ ꯈꯪꯗꯦ ꯕꯦꯝ
ꯑꯩꯈꯣꯏꯁꯨ ꯑꯣꯖꯥ ꯎꯝ ꯈꯔ ꯇꯧꯋꯦ ꯅꯍꯥꯟꯗꯩ ꯀ꯭ꯂꯥꯁꯁꯦ ꯂꯧꯁꯤ ꯂꯧꯁꯤ ꯍꯥꯏ ꯍꯥꯏꯔꯦꯗꯅ ꯃꯥꯅ ꯃꯥꯖꯤ ꯁꯨꯛꯂꯥꯛ ꯂꯥꯛꯇꯕ ꯁꯨꯛꯂꯥꯛ ꯂꯥꯛꯇꯕ ꯑꯗꯨꯗꯨꯒ ꯃꯥꯅ ꯍꯥꯏꯗꯤ ꯃꯇꯝꯁꯦ ꯑꯩꯈꯣꯏ ꯃꯌꯥꯝ ꯂꯦꯞꯅꯔꯣ ꯍꯥꯏꯔ ꯂꯦꯞꯇꯨꯏꯅꯦꯕ ꯑꯗꯣ ꯑꯗꯨ ꯍꯥꯏꯒ꯭ꯔꯗꯣꯏꯅꯤ ꯁꯦꯇꯔꯋꯥꯏ ꯀꯣ ꯃꯌꯥꯝ ꯌꯥꯅꯔꯦꯀꯣ ꯍꯥꯏ ꯂꯥꯛꯑꯔꯣꯏꯕꯀꯣ ꯂꯥꯛꯑꯔꯣꯏꯕꯀꯣ ꯑꯗꯩꯗꯤ ꯃꯥ ꯃꯥꯅꯒ ꯊꯥꯔꯛꯇꯣꯏꯅꯦꯕ ꯍꯥꯏꯗꯤ ꯃꯊꯪꯒꯤ ꯃꯟꯗꯦꯕꯨ ꯍꯥꯏꯔꯣꯅꯦ ꯃꯟꯗꯦꯁꯤꯗꯤ ꯀꯝꯄꯜꯁꯔꯤ ꯂꯥꯛ ꯀꯗꯕꯅꯤ ꯅꯣꯏ ꯕꯥꯏ ꯑꯦꯅꯤ ꯃꯤꯟꯁ ꯇꯧꯔꯒ ꯂꯥꯛꯀ ꯂꯣꯏꯅ ꯄ꯭ꯔꯖꯦꯟ ꯑꯣꯏꯌꯨ ꯈꯣꯠꯂꯨꯒ ꯍꯥꯏꯔ ꯃꯦꯁꯦꯁꯁꯦ ꯊꯥꯔꯛ ꯗꯣꯏꯅꯦꯕ ꯒ꯭ꯔꯨꯞꯁꯤꯗ ꯑꯗꯨꯏꯗꯨꯒꯅꯦ ꯑꯩꯈꯣꯏꯁꯦ ꯂꯥꯛꯑꯅꯤꯀꯣ ꯃꯥꯅ ꯂꯥꯛꯑꯔꯣꯏ ꯑꯗꯨꯃꯥꯏ ꯇꯧꯕꯁꯤ ꯃꯤꯌꯥꯝꯂꯛ ꯌꯥꯝꯃꯦꯕ ꯅꯍꯥꯟ ꯀ꯭ꯂꯥꯁ ꯂꯧꯕꯗꯨ ꯇꯣꯛꯈ꯭ꯔꯣꯅꯦ ꯇꯦꯁ ꯇꯨ ꯇꯦꯁ ꯇꯦꯁꯁꯦ ꯅꯨꯃꯤꯠ ꯍꯨꯝꯅꯤ ꯌꯩꯊꯣꯛ ꯌꯩꯊꯣꯛꯑꯦ ꯑꯗꯣ ꯇꯦꯁꯇꯣ ꯇꯧꯗꯕꯤ ꯇꯣꯛꯈ꯭ꯔꯕ꯭ꯔꯣ ꯑꯗꯨꯏꯗꯨꯕꯨ ꯃꯥꯁꯤ ꯂꯥꯛ ꯇꯕꯒꯤ ꯑꯩꯈꯣꯏꯁꯤꯅ ꯇꯦꯁ ꯇꯧꯕꯤꯌꯣꯅ ꯉꯥꯏꯔꯒ ꯂꯩꯔꯕ ꯑꯗꯣ ꯑꯗꯨꯝ ꯂꯥꯛꯈꯤꯗ꯭ꯔꯦ ꯑꯗꯨꯅꯦ ꯃꯥꯅ ꯇꯧꯔꯤꯁꯦ
ꯍꯣꯏꯗꯤꯅꯦ ꯂꯥꯛꯀꯅꯤ ꯁꯝꯃꯔ ꯚꯦꯀꯦꯁꯟ ꯃꯅꯨꯡꯒꯥꯁꯦ ꯑꯣꯖꯥ ꯑꯝꯇ ꯆꯤꯊꯗꯦ ꯃ ꯊꯧ ꯑꯝꯇ ꯃꯌꯨꯝꯗ ꯃꯤꯅꯠ ꯃꯉꯥ ꯑꯝꯇ ꯄꯣꯊꯥꯅꯤꯡꯗꯕ꯭ꯔꯉ ꯈꯪꯗꯦ ꯑꯣꯖꯥꯅꯦ ꯇꯧꯏꯕꯁꯤꯡꯖꯤ ꯗꯤꯄꯥꯔꯠꯃꯦꯟ ꯍꯥꯏꯔ ꯑꯗꯨꯝ ꯂꯦꯛ ꯇꯅ ꯆꯥꯗꯅ ꯂꯩꯕꯒ ꯆꯞ ꯃꯥꯟꯅꯔꯦ ꯑꯗꯨꯅ ꯍꯧꯖꯤꯛꯁꯨꯅꯦ ꯀ꯭ꯂꯥꯁ
ꯄ ꯈꯔ ꯂꯩꯔꯝꯅꯤ
ꯈꯪꯗꯦ ꯏꯕꯦꯝꯃ ꯄꯛꯇꯕꯅ ꯑꯩ ꯐꯨꯅꯤꯡꯉꯛꯇꯧꯔꯦ ꯍꯧꯖꯤꯛ ꯃꯤꯠꯁꯤꯅ ꯁꯥ ꯁꯥ ꯁꯥ ꯂꯥꯎꯔꯦ ꯇꯨꯝꯅꯤꯡꯕꯅ ꯊꯨꯞꯄꯅ ꯍꯧꯖꯤꯛꯅ ꯃꯤꯠꯁꯤ ꯇꯨꯝꯅꯤꯡꯕꯅ ꯁꯤꯗꯕꯨ ꯀ꯭ꯂꯥꯁꯁꯨ ꯆꯠꯂꯨꯔꯒ ꯏꯝꯄꯣꯔꯇꯦꯟ ꯑꯃ ꯍꯥꯏꯕꯤꯔꯛꯇꯧꯁꯨ ꯅꯠꯇꯦ ꯃꯇꯝ ꯃꯥꯡꯉꯒꯅꯤ ꯍꯥꯏꯕ ꯇꯣꯛꯇꯣꯏꯗꯣ ꯈꯣꯏꯗꯧ ꯌꯥꯝ ꯂꯪꯈꯠꯂꯦ ꯑꯩ
ꯅꯍꯥꯟꯋꯥꯏꯗꯧꯅ ꯑꯉꯥꯡꯒꯤꯗꯧ ꯍꯣꯏ ꯅꯠꯇ꯭ꯔꯕꯅꯤꯅ ꯃꯣꯏꯅ ꯏꯝꯄꯣꯔꯇꯦꯟ ꯗꯥꯏꯔꯦꯛ ꯍꯥꯏ ꯍꯥꯏꯕꯗꯨ ꯅꯠ__ ꯅꯠꯇꯦꯕ ꯑꯗꯨꯑꯣꯏꯁꯨ ꯈꯤꯇꯪ ꯃꯔꯨ ꯑꯣꯏꯕ ꯁꯤꯗꯤ ꯌꯥꯝꯃꯕꯅꯤꯅ ꯈꯤꯇꯪ ꯃꯣꯏꯅꯁꯨ ꯍꯥꯏꯕꯤꯗꯣꯅꯦ ꯍꯥꯏꯕ ꯑꯗꯨꯁꯨ ꯃꯣꯏꯁꯦ ꯍꯥꯏꯅꯤꯡꯇꯦꯕ
ꯍꯥꯏꯔꯣꯏ__
ꯃꯣꯏ ꯇꯧꯔꯤꯁꯤ ꯄꯨꯂꯞ ꯄꯥꯎ ꯄꯨꯂꯞ ꯃꯔꯨ ꯑꯣꯏ ꯑꯩꯈꯣꯏ ꯑꯣꯖꯥ ꯑꯝꯗꯤ ꯁꯨꯃꯥꯏꯅꯒ ꯍꯥꯏ ꯈꯪꯕ꯭ꯔꯥ ꯑ ꯅꯣꯏꯗꯣ ꯑꯩꯉꯣꯟꯗ ꯏꯝꯄꯣꯔꯇꯦꯟ ꯍꯪ ꯑꯥ ꯏꯝꯄꯣꯔꯇꯦꯟ ꯑꯣ ꯑꯟ ꯍꯥꯏꯗꯤ ꯏꯝꯄꯣꯔꯇꯦꯟ ꯑꯣꯏꯕ ꯍꯪꯕ ꯂꯥꯛꯀꯅꯣ ꯑꯩꯅ ꯇꯥꯛꯏꯕ ꯈꯩꯗꯣ ꯏꯝꯄꯣꯔꯇꯦꯟ ꯉꯥꯛꯇꯅꯦꯌꯦ
ꯎꯝ
ꯑꯗꯨꯕꯨ ꯀꯩ ꯍꯥꯏꯔꯨꯗꯣꯏꯝ
ꯍꯁ ꯑꯩꯗꯤ ꯄꯦꯂꯦ ꯍꯧꯖꯤꯛ ꯄꯦꯄꯔ ꯑꯃ ꯌꯥꯎꯔꯤꯕ ꯌꯥꯝꯅ ꯑꯩꯈꯣꯏ ꯋꯥꯈꯜ ꯈꯟꯕ ꯄꯦꯄꯔ ꯑꯃ ꯀꯣ ꯑꯗꯨꯒꯤ ꯀꯣꯏꯁꯟꯗꯨꯁꯨ ꯍꯧꯖꯤꯛ ꯀꯤ ꯑꯣꯖꯥꯁꯤꯅ ꯁꯦꯝꯗꯣꯔꯦꯕ ꯑꯗꯨꯅ ꯃꯥꯒꯤ ꯐꯤꯂꯣꯖꯣꯄꯤꯁꯦ ꯍꯦꯛꯇ ꯊꯥꯗꯔꯒꯅꯦ ꯇꯧꯔꯛꯇꯣ ꯃꯣꯏꯗꯤ ꯑꯗꯨꯝ__ ꯐꯤꯂꯣꯖꯣꯄꯤꯗꯣ ꯋꯥꯡꯉ ꯂꯩꯔꯕꯅꯤꯅ ꯑꯩꯖꯦ ꯀꯤꯕꯅꯁꯨ__ ꯉꯥꯎꯔꯦ ꯑꯗꯨꯅ ꯑꯁ ꯄꯦꯂꯦꯑꯩ ꯃꯤꯠꯁꯤ ꯇꯨꯝꯅꯤꯡꯕꯅꯁꯨ ꯉꯥꯎꯔꯦ ꯍꯥꯏꯕꯁꯤꯗ ꯑꯩꯅ ꯆꯠꯇꯣꯔꯤꯅꯦꯒ ꯇꯩꯖꯤ ꯑꯩ ꯄꯦꯂꯦ ꯑꯩ ꯑꯩ ꯑꯩꯅ ꯑꯩꯅ ꯍꯧꯖꯤꯛ ꯑꯩ ꯇꯨꯝꯅꯤꯡꯁ ꯍꯣꯏ ꯐꯔꯣꯏ ꯑꯩꯁꯨ ꯈꯪꯉꯦ ꯑꯗꯣ ꯃꯤꯠꯇꯣ ꯀꯣꯛ ꯇꯨꯝꯅꯤꯡꯉꯣ ꯑ__ ꯇꯦ ꯍꯥꯏꯕ ꯐꯩ ꯍꯥꯏꯕ ꯇꯨꯝꯅꯤꯡ ꯃꯤꯠꯇꯣ ꯍꯣꯏ ꯂꯥꯏꯔꯤꯛꯇꯨ ꯄꯥꯔꯒ ꯂꯩꯕꯑꯣꯏꯗꯤ ꯑꯃꯨꯛ__ ꯈꯟꯗꯣꯛꯑꯒꯦꯅꯦ ꯂꯥꯏꯔꯤꯛꯇꯨ ꯄꯥꯕ ꯅꯠꯇꯦ ꯍꯥꯏꯕ ꯐꯣꯟ ꯌꯦꯡꯕꯅꯦ ꯍꯥꯏ__ ꯄꯨꯡ ꯃꯔꯤ ꯃꯌꯨꯝ ꯃꯔꯤ ꯇꯥꯒꯤꯔꯤꯗꯣ ꯑꯁ ꯕꯦꯔꯥꯅꯤ ꯄꯨꯔꯥ ꯂꯥ ꯂꯥꯏꯅꯥ ꯌꯥꯝ ꯍꯦꯟꯖꯤꯜꯂꯛꯑꯦ
ꯇ꯭ꯔꯤꯅꯥ
ꯅꯣꯡꯉ ꯄꯨꯡꯉꯥꯟ ꯉꯥꯜꯂꯝꯅꯦ ꯑꯩ ꯇꯨꯝ__
ꯑꯩ ꯐꯣꯟ ꯌꯦꯡꯉꯦꯅ ꯌꯦꯡꯉꯕꯗꯅꯦ ꯄꯨꯡ ꯑꯅꯤ ꯃꯈꯥꯏ ꯀꯥꯡꯁꯦ ꯁꯤꯁꯨ ꯌꯥꯝ__ ꯇꯥꯡꯅ ꯅꯣꯡꯐꯥꯗꯣꯛ ꯌꯦꯡꯉꯦ ꯑꯗꯨ ꯑꯗꯨꯝ ꯀꯩꯅꯣꯗꯤ ꯑꯩ ꯉꯝꯃꯛ__ ꯃꯤꯠꯁꯦ ꯄꯥꯡꯕ ꯉꯝꯃꯛꯇꯦꯕ ꯅꯪ ꯃꯤꯠꯇꯨ ꯌꯥꯝ ꯀꯜꯂꯤ
ꯃꯤꯠꯂꯥ ꯃꯤꯠ ꯃꯤꯠꯂꯥꯏ ꯃꯇꯣꯝ ꯇꯨꯞ ꯂꯥꯎꯅ ꯀꯦꯜꯂꯛꯄ꯭ꯔꯁꯨ ꯀꯅꯥ ꯈꯪꯄꯣꯠꯅꯣ
ꯑꯗꯨ ꯀꯩꯅꯣ ꯇꯧꯔꯣ ꯅꯪꯗꯨ ꯀꯩꯒꯨꯝꯕ ꯆꯠꯀꯦꯅ ꯍꯥꯏꯕ ꯑꯣꯏꯔꯒꯗꯤ ꯁꯠ ꯆꯥꯏꯗꯊꯣꯛꯎꯔꯣ ꯑꯗꯨꯑꯣꯏꯗꯤ ꯈꯔꯕꯨꯗꯤ ꯇꯦꯛꯈꯠꯂꯛꯀꯅꯤ ꯅꯪ
ꯈꯜꯂꯝꯃꯤꯕꯥꯅꯤ ꯑꯩꯁꯨ ꯆꯥꯛꯀꯥꯏꯌꯦ ꯆꯥꯀꯅꯤꯛ ꯈꯜꯂꯨꯗ꯭ꯔꯤ ꯍꯧꯖꯤꯛ ꯀ꯭ꯂꯥꯁꯇꯨ ꯆꯠꯂꯨꯔꯗꯤ ꯀꯩꯀꯩꯅꯣ ꯑꯗꯨꯝ ꯆꯥꯔꯛꯑꯗꯣꯏꯕ
ꯑꯣ ꯅꯪ ꯑꯗꯨꯝ ꯍꯤꯡꯕ ꯉꯝꯃꯅꯦꯕ ꯅꯪ ꯍꯤꯡꯕꯗꯤ ꯉꯝꯃꯦꯕ ꯆꯥꯛ ꯆꯥꯗ꯭ꯔꯁꯨ
ꯉꯝꯃꯦ ꯉꯝꯃꯦ ꯍꯤꯡꯕꯩꯗꯤ ꯉꯝꯃꯦ ꯑꯩ ꯀꯩꯁꯨ ꯇꯧꯗꯦ ꯆꯥꯎ ꯏꯕꯦꯝꯃ ꯗꯤꯍꯦ ꯗꯨꯒꯅꯦ ꯆꯥꯛꯀ ꯆꯥꯗ꯭ꯔꯗꯤ ꯄꯠꯈꯤꯅꯤ ꯆꯥꯎꯅꯣꯏꯗꯤ
ꯆꯥꯡꯁꯨ ꯐꯅꯌꯥꯝꯅ ꯆꯥꯏ ꯅꯣꯏꯌꯨ ꯌꯥꯗꯦ
ꯐꯔꯝꯅꯤ ꯅꯥꯕꯤꯌꯥ ꯑꯗꯨ ꯌꯥꯝ ꯐꯔꯝꯅꯤ ꯃꯗꯨ ꯃꯨꯛ ꯐꯕ ꯃꯄꯣꯛ ꯂꯩꯇ꯭ꯔꯕꯅꯤ ꯈ꯭ꯋꯥꯏꯗꯒꯤ ꯃꯌꯥꯝꯅ ꯀꯜꯂꯛꯅꯔꯤꯕ ꯃꯄꯣꯛꯅꯦ ꯑꯗꯣ꯫ ꯑꯩꯅ ꯄꯣꯛꯆꯒꯦꯅ ꯈꯟꯕ ꯄꯣꯛꯄ ꯉꯝꯗ꯭ꯔꯕ꯫
ꯑꯣ ꯅꯪꯒꯤꯁꯨ ꯃꯇꯝ ꯑꯃ ꯁꯣꯏꯗꯅ ꯂꯥꯛꯈꯤꯒꯅꯤꯁꯦ ꯀꯩꯁꯨ ꯈꯟꯒꯅꯨ꯫
ꯅꯣꯏ ꯔꯨꯝꯃꯦꯠꯇꯨ ꯃꯥꯏ ꯃꯤꯁꯀꯣꯜ ꯂꯩꯔꯝꯃꯦ ꯉꯁꯥꯏ꯫ ꯎꯝ ꯀꯩꯝ ꯍꯥꯏꯔꯛꯑꯣ ꯎꯝ꯫
ꯑꯣ ꯑꯩ ꯍꯣ ꯑꯩ ꯍꯥꯏꯕꯤꯒꯦ꯫
ꯅꯠꯇꯦ-ꯅꯠꯇꯦ ꯑꯩꯅ ꯑꯩꯅ ꯀꯣꯜ ꯕꯦꯛ ꯇꯧꯔꯦꯕꯀꯣ ꯑꯗꯨ ꯃꯥ ꯑꯩꯗꯣ ꯃꯁꯛ ꯈꯪꯗ꯭ꯔꯕ ꯉꯔꯥꯡ ꯅꯨꯃꯤꯗꯥꯡ ꯇꯧꯔꯝꯕꯩꯅꯦꯕ ꯑꯩꯅ ꯑꯗꯣ ꯑꯩꯅ ꯑꯩꯅꯦ ꯈꯪꯗ꯭ꯔꯣ ꯀꯩꯅꯣ ꯑꯗꯨꯝ ꯑꯗꯨꯝ ꯂꯥꯛꯄ ꯑꯅꯣꯏꯕꯤ ꯑꯃ ꯂꯥꯛꯄꯗꯣ꯫
ꯃꯥꯖꯨ ꯃꯁꯛ ꯈꯪꯗꯅꯦ ꯍꯥꯏꯕ ꯑꯩꯅ꯫ ꯑꯩ ꯃꯤꯒ ꯍꯥꯏꯔꯒ ꯑꯅꯣꯏꯕꯤ ꯑꯃ ꯂꯥꯛꯄꯗꯣ ꯑꯗꯨꯝ ꯀꯟꯐ꯭ꯌꯨꯁ ꯆꯠꯂ ꯂꯩꯕꯗꯣ꯫ ꯀꯣꯟꯅꯗꯕꯨꯗꯤ ꯈꯪꯒ꯭ꯔꯕ ꯈꯪꯒ꯭ꯔꯥꯒꯨꯝ ꯇꯧꯕꯅꯤ ꯈꯪꯗꯦ ꯈꯪꯉꯤꯔ ꯈꯪꯗ꯭ꯔꯥ꯫
ꯈꯪꯕ꯭ꯔꯥ ꯍꯪꯒꯦꯁꯦ ꯑꯩ꯫
ꯌꯥꯏ ꯌꯥꯏ ꯈꯪꯉꯝꯃꯅꯤ ꯎꯝ꯫
ꯍꯩꯁ ꯈꯪꯗꯦꯅꯦ ꯑꯩꯗꯤ ꯆꯥꯏꯔꯤꯕ ꯃꯌꯥꯝꯁꯦ ꯀꯥꯏ ꯃꯄꯥꯗ ꯊꯝꯖꯤꯜꯂꯤꯅꯣ ꯍꯥꯏꯕꯁꯤ ꯑꯩ ꯈꯪꯗꯦꯕ꯫ ꯑꯩꯒꯤ ꯕꯤꯠ ꯌꯥꯝ ꯂꯩꯇꯦ ꯃꯣꯏꯒꯤ ꯍꯧꯖꯤꯛ ꯑꯩꯈꯣꯏ ꯔꯨꯝꯃꯦꯠꯇꯣ꯫ ꯑꯗꯨꯒꯤꯗꯤ ꯃꯣꯏ ꯑꯦꯛꯖꯥꯝꯗꯣ ꯑꯣꯒꯁꯇ ꯊꯥꯅꯦꯌꯦ ꯕꯤꯠ ꯂꯩ ꯇꯦ ꯍꯥꯏꯕ ꯃꯌꯥꯝ ꯂꯣꯏꯅꯈ꯭ꯔ ꯀꯥꯟꯗ꯫ ꯅꯣꯏꯒꯤ ꯊꯪꯅꯕꯤꯗꯣ ꯑꯃꯨꯛ ꯂꯥꯛꯑꯦꯅꯦ ꯍꯧꯖꯤꯛ ꯅꯣꯏꯒꯤ ꯔꯨꯝ ꯊꯪꯅꯕꯤꯗꯨ ꯂꯥꯛꯑꯦ ꯍꯥꯍꯥ꯫
ꯔꯨꯝ ꯊꯪꯅꯕꯤꯗꯨꯁꯨ ꯉꯁꯥꯏꯗꯩ ꯑꯩꯁꯤꯅꯅꯦ ꯌꯦꯡꯒꯦꯅ ꯇꯧꯕ꯫ ꯑꯗꯣ ꯃꯥꯁꯦ ꯑꯃꯨꯛ ꯇꯨꯝ ꯍꯧꯒꯠꯂꯝꯗ꯭ꯔꯗꯦꯅ ꯍꯥꯏꯗꯤ ꯊꯦꯡꯅꯗꯤ ꯇꯨꯝꯃꯝꯃꯗꯧꯅꯤꯅ꯫
ꯃꯥꯗꯤ ꯃꯥꯗꯤ ꯌꯍꯧ ꯉꯟꯖꯕꯤꯅꯤꯗ꯫
ꯑꯣ ꯑꯣ ꯑꯣ ꯑꯁ ꯍꯌꯦꯡꯈꯩ ꯈꯪ ꯇꯥꯔꯦ ꯑꯗꯨꯑꯣꯏꯗꯤ ꯑꯩꯅ ꯀꯧꯔꯨꯔꯕ ꯃꯤ ꯇꯨꯝꯃꯗꯤꯅ ꯈꯟꯕꯩ ꯑꯩꯁꯦ ꯍꯦꯛꯇ ꯀꯧꯅꯤꯡ-ꯀꯧꯅꯤꯡꯅ ꯀꯧꯗꯅ ꯈꯥꯡꯉꯕꯅꯦꯕ꯫
ꯑꯣ ꯃꯥꯁꯦ ꯐꯒꯤ ꯇꯧꯅꯤꯗ ꯃꯥꯗꯤ ꯌꯍꯥꯎ ꯊꯦꯡꯕꯅꯤ ꯍꯧꯖꯤꯛꯇ ꯍꯧꯒꯠꯂꯝꯃꯤꯅꯤ꯫
ꯃꯥ ꯀꯧꯔꯒꯅꯦ ꯑꯃꯨꯛ ꯑꯩ ꯃꯣꯏ ꯔꯨꯝꯃꯦꯠ ꯃꯣꯏ ꯔꯨꯝꯃꯦꯠꯇꯨꯒ ꯍꯦꯛꯇ ꯋꯥꯔꯤ ꯁꯥꯟꯅꯩꯕ ꯃꯣꯏ ꯔꯨꯝꯃꯦꯠꯅ ꯂꯩꯇꯦ ꯍꯦꯛꯇ ꯍꯥꯏꯔꯛꯑꯦꯕ ꯈꯪꯕ꯭ꯔꯥ ꯑꯩ꯫ ꯂꯩꯇꯕ ꯍꯦ ꯇꯥꯏꯃꯤꯡ ꯍꯦꯛꯇ ꯑꯣꯏꯕ ꯑꯗꯩꯁꯨ ꯇꯟꯗꯅꯀꯣ꯫
ꯇꯨꯝꯒ꯭ꯔꯦꯕꯀꯣ, ꯑꯣ ꯑꯗꯣ ꯃꯥꯥꯏ ꯔꯨꯝꯃꯦꯠꯇꯣ ꯑꯗꯨꯁꯨꯅꯦ ꯊꯦꯡ--ꯊꯦꯡ ꯇꯨꯝꯃꯦ ꯍꯥꯏꯕꯅꯦ꯫ ꯑꯗꯣ ꯃꯥ ꯉꯔꯥꯡ-ꯉꯔꯥꯡ ꯕꯣꯜꯗꯨꯝ ꯌꯦꯡꯈꯤꯗ꯭ꯔꯦꯅꯦ ꯃꯇꯧ ꯃꯜꯍꯜꯂꯒ꯫ ꯃꯇꯧꯗꯤ ꯊꯤꯅ ꯃꯥꯜꯂꯦ ꯍꯥꯏꯕ ꯑꯈꯣꯏ ꯀꯥꯡꯕꯨꯁꯦ ꯇꯧꯗ꯭ꯔꯁꯨ꯫ ꯃꯤꯗꯤ ꯕꯣꯜ ꯁꯤꯟ ꯑꯩꯗꯤ ꯑꯩꯈꯣꯏ ꯑꯃ ꯀꯩꯅꯣꯗꯣ ꯑꯃ ꯁꯥꯟꯅꯕꯗꯣ ꯄꯨꯡ ꯕꯥꯔꯣꯗꯩꯔꯣ? ꯅꯤꯄꯥꯜ ꯃꯈꯥꯏꯗꯩ ꯍꯧꯕ ꯁꯥꯟꯅꯕꯗꯣ꯫ ꯑꯗꯨꯁꯨꯅꯦ ꯐꯅꯌꯥꯝꯗꯤ ꯌꯦꯡ ꯇꯪꯈꯥꯏꯗꯤ ꯍꯦꯜꯂꯝꯃꯦ ꯑꯈꯣꯏꯅ ꯌꯦꯡꯀꯥꯟꯗ꯫ ꯒꯣꯜ ꯑꯅꯤ ꯆꯟꯈꯤꯕꯗꯩꯗꯤ ꯇꯣꯛꯑꯦꯗꯅ ꯑꯗꯨꯝ ꯇꯨꯝꯊꯣꯛꯈ꯭ꯔꯦ꯫ ꯇꯨꯝꯅꯤꯡꯕꯗꯨ ꯍꯦꯟꯃꯜꯂꯛꯇꯅ꯫
ꯍꯦꯟꯃꯜꯂꯛꯇꯅ ꯑꯩ ꯍꯧꯖꯤꯛꯀꯥꯟꯁꯤ ꯑꯍꯤꯡ-ꯅꯨꯡꯊꯤꯜ ꯑꯃꯛ ꯑꯣꯟꯅꯔꯛꯏ꯫ ꯄꯨꯡ ꯊꯦꯡꯉ ꯊꯦꯡꯉꯒ ꯑꯩ ꯐ꯭ꯔꯦꯁ ꯑꯩ ꯐ꯭ꯔꯦꯁ ꯑꯣꯏꯕꯅꯦ ꯍꯦꯟꯒꯠꯂꯛꯇꯣꯏꯁꯦ ꯑꯩ꯫ ꯄꯨꯔꯥ ꯑꯍꯤꯡ ꯅꯨꯡꯊꯤꯜ ꯇꯥꯏ ꯑꯣꯅꯔꯦ ꯑꯩ
ꯀꯩꯒꯤꯅꯣ ꯅꯪꯁꯨ ꯅꯪꯒꯤ ꯇꯧꯗꯧꯕ ꯃꯈꯩꯗꯨ ꯇꯝ ꯇꯝ ꯇꯧꯁꯜꯂꯣ ꯋꯥꯈꯜ ꯈꯜꯂꯒ ꯃꯤꯠꯇꯨꯁꯨ ꯈꯔ ꯄꯣꯊꯥꯍꯜꯂꯣ ꯑꯗꯨꯏꯗꯨꯒ ꯀꯩꯅꯣ ꯇꯧꯔꯣ ꯎꯝ ꯆꯠꯇꯣꯔꯒꯅ ꯅꯪ ꯈꯜꯂꯣ ꯑꯗꯨꯁꯨ ꯆꯠꯇ꯭ꯔꯁꯨ ꯇꯥꯏꯔꯤꯛꯇꯣ ꯉꯥꯏꯍꯥꯛ ꯉꯥꯏꯍꯥꯛ ꯄꯥꯁꯤꯜꯂꯣ
ꯍꯣꯏ ꯍꯣꯏ ꯄꯥꯁꯤꯜꯂꯒꯦ
ꯍꯣꯏ ꯍꯣꯏ ꯄꯥꯏꯁꯤꯜꯂꯣ ꯑꯗꯨꯗꯤ ꯅꯪ ꯊꯝꯃꯣꯀꯣ ꯎꯝ
ꯊꯝꯃꯦ ꯊꯝꯃꯦ
ꯑꯩ ꯇꯔꯛꯀꯦ ꯍꯥꯏꯌꯣ ꯌꯧꯔꯗ